ꯂꯣ
ꯑꯥ ꯅꯪꯅ ꯇꯧꯔꯛꯄꯗꯤ ꯌꯥꯏ ꯑꯩꯅ ꯇꯧꯔꯛꯄꯗꯤ ꯃꯤꯁ ꯑꯣꯏꯔꯤꯖꯦ ꯀꯩꯒꯤꯅꯣꯕꯖꯦ
ꯀꯩꯅꯣ ꯈꯪꯗꯦ ꯀꯩ ꯍꯥꯏꯒꯦ
ꯍꯥ
ꯀꯩ ꯍꯥꯏꯒꯦꯕ ꯅꯪꯅ ꯇꯧꯕꯗ ꯀꯩ ꯍꯥꯏ
ꯏꯁ ꯅꯪ ꯆꯠ ꯇꯕꯤꯗ ꯁꯨꯡꯄꯥꯏ ꯄꯥꯏꯔꯛꯇ꯭ꯔꯦ ꯑꯗꯨ ꯑꯗꯨꯝ ꯃꯊꯟꯇ ꯇꯨꯠ ꯑꯅ ꯀꯛꯈ꯭ꯔꯦ ꯑꯍꯨꯝꯅꯦ ꯃꯤꯁ ꯑꯣꯏꯖꯦ ꯑꯍꯨꯝ
ꯑꯣ ꯑꯩꯉꯣꯟꯗꯗꯤ ꯂꯥꯛꯁꯨ ꯂꯥꯛꯇ꯭ꯔꯒ
ꯑ ꯑꯍꯨꯝꯗꯨꯗꯒꯤ ꯂꯨꯞ ꯑꯅ꯭ꯌꯥ ꯂꯨꯄꯥ ꯆꯥꯝꯗꯪ ꯑꯣꯏꯔꯖꯨ ꯎꯝ ꯃꯤꯁ ꯑꯣꯏꯔꯕꯅꯦ ꯃꯤꯁ ꯃꯤꯁ ꯃꯤꯁ ꯄꯥꯝꯃꯨꯏꯅꯦ
ꯁꯣꯟꯗꯗꯤ ꯌꯧꯔꯛ ꯇꯦ ꯍꯥꯏꯕ ꯀꯩꯒꯤꯅꯣꯕ
ꯈꯪꯗꯦ ꯑꯗꯨꯗꯤ ꯑꯗꯨꯗꯤ ꯑꯩꯅ ꯈꯪꯗ꯭꯭ꯔꯦ
ꯑꯗꯨꯗꯤ ꯅꯪꯉꯣꯟ ꯑꯁ ꯑꯗꯨꯗꯤ ꯑꯍꯨꯝ ꯃꯥꯡꯉꯦꯅꯦ
ꯑ ꯃꯥ
ꯑꯩꯉꯣꯟꯗꯗꯤ ꯌꯧꯔꯛꯇꯕ
ꯀꯩꯁꯨ ꯀꯥꯏꯗꯦꯗ
ꯍꯥꯏꯗꯤ ꯑ ꯅꯍꯥꯟꯒꯩꯗꯤ ꯃꯤꯁ ꯑꯣꯏꯗꯕꯅꯦꯕꯀꯣ ꯑꯗꯨꯗꯣ ꯑꯝꯈꯠ ꯇꯅ ꯑꯗꯨ ꯍꯧꯖꯤꯛꯀꯤꯗꯨ ꯈꯛꯇꯅꯦꯕ
ꯑꯣ
ꯍꯣꯏꯗ ꯀꯩꯁꯨ ꯀꯥꯏꯗꯦ ꯇꯥ ꯍꯣꯏ ꯀꯩꯁꯨ ꯈꯛ ꯈꯛ ꯈꯔꯊꯨꯅ ꯂꯣꯏꯒꯔꯗꯤ ꯐꯗꯧꯅꯦ
ꯉꯁꯤ ꯉꯁꯤ ꯈꯔ ꯃꯥꯡꯕꯁꯤꯗꯤ ꯌꯥꯏ ꯀꯩꯅꯣ
ꯊꯨ ꯂꯣꯏꯁꯟꯒꯔ ꯐꯒꯗꯝꯅꯤ
ꯑꯪ
ꯀꯩꯁꯨ ꯀꯥꯏꯗꯦ
ꯀꯩꯗꯧꯔꯤ ꯀꯩꯗꯧꯔꯤꯅꯣ
ꯑꯍꯥꯥ
ꯀꯔꯤ ꯇꯧꯔꯤꯅꯣ ꯍꯥꯏꯕ
ꯍꯤꯞꯄꯤ ꯍꯤꯞꯄꯤ
ꯑꯣ ꯑꯩꯗꯤ ꯆꯠꯄꯒꯤ ꯃꯈꯣꯟ ꯃꯥꯟꯕ
ꯅꯪꯗꯤ ꯀꯔꯤ ꯇꯧꯕ꯭ꯔꯥ
ꯑꯩꯁꯨ ꯍꯤꯞꯄꯤꯌꯦ
ꯍꯧꯒꯠꯂꯣ ꯐꯝꯃꯣ ꯍꯤꯄꯖꯦ ꯋꯥꯕꯅꯦ ꯋꯥꯕ꯭ꯔ
ꯉꯁꯥꯏ ꯑꯌꯨꯛꯇꯒꯤ ꯐꯝꯃꯒ ꯐꯝꯃꯒ
ꯑꯩꯗꯤ ꯉꯔꯥꯡꯗꯒꯤ ꯇꯨꯝꯕꯗ ꯇꯨꯝꯕꯗ ꯅꯪꯒꯟꯒꯁꯦ ꯍꯥꯟꯅꯗꯤꯀꯣ ꯑꯌꯨꯛꯀꯤ ꯅꯨꯡꯊꯤꯟꯒꯤ ꯅꯨꯃꯤꯗꯥꯡꯒꯤ ꯑꯗꯨꯝ ꯇꯨꯝꯕꯁꯦ ꯅꯪꯒꯟꯁꯦ ꯐꯃꯨꯡ ꯃꯔꯝ ꯇꯥꯕꯣꯏ ꯅꯤꯡꯉꯝꯕꯅꯦ ꯍꯤꯞꯄꯁꯦ ꯋꯥꯔꯝꯕꯅꯦꯕ ꯍꯧꯖꯤꯛꯅ ꯍꯟꯇꯛ ꯑꯃꯨꯛ ꯈꯔ ꯍꯤꯞꯇꯔꯦꯕ ꯑꯗꯨꯅ ꯐꯔꯦ
ꯎꯝ
ꯍꯥꯟꯅꯗꯤ ꯅꯨꯡꯗꯥꯡꯁꯦ ꯊꯦꯡꯅ ꯑꯥ ꯍꯥꯏꯔꯣ
ꯍꯟꯗꯛꯇꯤ ꯈꯔ ꯑꯦ ꯍꯟꯗꯛꯇꯤ ꯊꯕꯛ ꯈꯔ ꯁꯨꯕ ꯃꯥꯜꯂꯦꯕ ꯍꯤꯞꯄ ꯁꯪꯗꯕ ꯃꯥꯜꯂꯦꯕ ꯑꯗꯨꯗꯤ
ꯑꯗꯨꯝ ꯂꯧ ꯃꯇꯝꯅꯤꯅꯀꯣ ꯑꯗꯨꯝ ꯈꯔ ꯁꯪꯗꯦ ꯂꯧ ꯈꯥꯎꯕꯒꯨꯝꯕ ꯌꯩꯕꯒꯨꯝꯕ ꯆꯥꯠꯄ ꯁꯨꯝ ꯌꯨꯝꯗ ꯂꯩꯕ ꯇꯜꯂꯦꯅ ꯄꯩꯁꯥ ꯐꯪꯕꯗꯨꯅ ꯐꯩꯌꯦꯅ ꯆꯠꯁꯟꯕ
ꯎꯝ ꯅꯣꯏ ꯂꯧ ꯎꯕ꯭ꯔꯅꯦ
ꯑꯩꯈꯣꯏꯒꯤ ꯎꯏ ꯑꯩꯈꯣꯏꯒꯤꯖꯨ ꯎꯏ ꯑꯗꯩ ꯃꯤꯒꯤꯗꯖꯨ ꯆꯠꯄ ꯈꯨꯂꯪ ꯆꯠꯄ ꯃꯤꯅ ꯅꯦꯛꯄꯀꯣ
ꯑꯥ ꯌꯥꯝ ꯐꯩꯅꯦ ꯂꯧ ꯆꯠꯂꯗꯤ ꯍꯛꯆꯥꯡ ꯐꯕꯅꯤ ꯂꯧ ꯈꯔ ꯌꯥꯝ ꯆꯠꯂꯣ
ꯄꯥꯡꯒꯟ ꯈꯨꯂꯣꯏꯗꯤ
ꯑꯥ ꯐꯠꯇ꯭ꯔꯣ ꯑꯗꯨꯅ ꯂꯧ ꯆꯠꯄꯗꯨꯅ ꯍꯛꯆꯥꯡ ꯐꯠꯇ꯭ꯔꯣ
ꯏꯁ ꯄꯥꯡꯒꯟ ꯈꯨꯋꯥꯗꯤ ꯂꯩꯇ꯭ꯔꯦ ꯑꯝ ꯀꯩꯝ ꯀꯥꯅꯗꯦ
ꯏꯁ ꯂꯧ ꯂꯧ ꯆꯥꯠꯄꯒꯤ ꯀꯥꯟꯅꯔꯤꯅꯤꯅꯦ
ꯏꯁꯥ ꯋꯥꯏꯌꯦ ꯏꯁꯥ ꯋꯥꯏꯌꯦ ꯄꯪꯒꯟ ꯉꯥꯇꯅꯦ ꯍꯥꯏꯗꯤ ꯍꯧꯖꯤꯛꯇꯤꯀꯣ ꯑꯃ ꯄꯣꯏꯅꯨꯒꯤ ꯅꯣꯕꯦꯝꯕꯔ ꯗꯤꯁꯦꯝꯕꯔꯒꯤ ꯃꯇꯝꯒꯤꯗꯣ ꯅꯠ ꯇꯕꯅꯤꯅ ꯍꯧꯖꯤꯛꯅ ꯍꯦꯟꯅ ꯋꯥꯏꯑꯦꯕꯀꯣ ꯑꯉꯟ ꯐꯧ ꯋꯥꯏꯔꯤꯕꯅꯦꯕ ꯍꯧꯖꯤꯛꯅ
ꯎꯝ
ꯑꯗꯨꯅ ꯂꯧꯗꯣ ꯑꯥ ꯑꯣꯛꯇꯣꯕꯔ ꯅꯕꯦꯝꯕꯔꯒꯤ ꯑꯗꯥꯏꯒꯤ ꯁꯤꯖꯟꯗꯗꯤ ꯂꯧꯖꯦ ꯂꯣꯏ ꯃꯨꯜꯂꯤꯀꯣ ꯑꯗꯨꯅ ꯍꯧꯖꯤꯛꯀꯥꯟꯒꯤꯗꯤ ꯂꯧꯖꯦ ꯃꯨꯟꯗꯦꯕ ꯁꯪꯉꯦꯕꯀꯣ ꯃꯈꯣꯡꯖꯤꯡꯉꯩꯗꯣ ꯂꯣꯏꯅꯃꯛ ꯄꯥꯝꯕꯤꯖꯤꯡꯒꯩꯗꯣ ꯑꯗꯨꯅ ꯁꯪꯕꯅꯤꯅ ꯈꯨꯠꯇꯖꯨ ꯌꯥꯝ ꯌꯥꯠꯂꯦꯕ ꯑꯗꯩꯗꯤ ꯏꯁꯤꯡꯖꯨ ꯂꯩꯕꯅꯤꯅ ꯃꯣꯏꯒꯤ ꯑꯥ ꯃꯣꯏꯒꯤ ꯂꯩꯅꯥ ꯑꯃ ꯂꯩꯀꯣ ꯂꯧꯍꯣꯟ ꯇꯤꯜ ꯑꯅ ꯏꯁꯥꯗ ꯐꯨꯔꯤ ꯊꯨꯡꯕ ꯑꯃ ꯑꯗꯨꯖꯨ ꯌꯥꯝ ꯇꯧꯒꯜꯂꯦꯕ
ꯎꯝ ꯎꯝ
ꯑꯗꯨꯏ ꯈꯨꯋꯥꯗꯤ ꯑꯗꯨꯒꯤ
ꯇꯧꯕꯅꯦ
ꯑꯗꯨꯅ ꯏꯟꯇ꯭ꯔꯦꯁ ꯀꯌꯥ ꯑꯣꯏꯗꯦ
ꯍꯥ ꯑꯍꯝ ꯑꯗꯨ ꯅꯣꯏꯗꯤ ꯀꯌꯥꯝ ꯆꯥꯎꯒꯦ ꯂꯧ
ꯌꯥꯝꯅ ꯆꯥꯎꯗꯦꯗ ꯑꯩꯈꯣꯏꯗꯤ ꯃꯆꯥꯅꯤ
ꯀꯩꯅꯣ
ꯀꯩꯒꯤ ꯀꯩꯒꯤ ꯀꯩꯒꯤ ꯃꯆꯥ ꯇꯧꯔꯤꯅꯣꯕ ꯑꯆꯧꯕ ꯎꯕ ꯌꯥꯗ꯭ꯔꯣ
ꯃꯆꯤꯟ ꯃꯅꯥꯎꯖꯤꯡꯒꯩꯗꯣ ꯌꯦꯟꯅꯒꯤꯕꯗ ꯌꯥꯎꯍꯧꯗ꯭ꯔꯦ
ꯅꯣꯏ ꯅꯣꯏ ꯌꯥꯎꯍꯧꯗꯤꯅꯕ
ꯅꯠꯇꯦ ꯑꯈꯣꯏ ꯕꯕꯥꯍꯣꯏꯒꯤ ꯁꯤꯕ꯭ꯂꯤꯡ ꯖꯤꯡꯉꯩꯗꯣ ꯌꯦꯟꯅꯕꯗ ꯑꯩꯈꯣꯏ ꯕꯕꯥꯒꯤꯅꯦ ꯁꯤꯕ꯭ꯂꯤꯡ ꯖꯤꯡꯉꯩꯗꯣ ꯌꯦꯟꯅꯕꯗ
ꯑꯗꯨ ꯅꯣꯏꯒꯤ ꯌꯥꯎꯍꯧꯗ꯭ꯔꯕꯥꯕ
ꯌꯥꯎꯋꯦ ꯑꯩ ꯌꯦꯟꯗꯤ ꯌꯦꯟꯅꯩꯅꯦ ꯑꯗꯣ ꯑꯩꯅ ꯍꯥꯏꯗꯤ ꯆꯥꯡꯗꯣ ꯌꯥꯝ ꯆꯥꯎꯗꯕꯗꯣ ꯈꯪꯕ꯭ꯔꯥ ꯑꯈꯣꯏ ꯑꯈꯣꯏꯗꯤ ꯑꯃꯨꯛ ꯑꯈꯣꯏ ꯎꯝ ꯑꯈꯣꯏꯗꯤ ꯑꯃꯨꯛ ꯑꯈꯣꯏ ꯕꯥꯑꯣꯏꯒꯤ ꯁꯤꯌꯥꯔ ꯗꯨꯗꯒꯤ ꯑꯃꯨꯛ ꯌꯦꯟꯅꯗꯣꯏꯅꯦ ꯑꯈꯣꯏ ꯏꯆꯤꯜ ꯏꯅꯥꯎ ꯑꯃ ꯃꯤꯒꯤ ꯁꯤꯌꯥꯔ ꯌꯦꯟꯅꯕꯗ ꯑꯩꯈꯣꯏ ꯌꯥꯎ ꯌꯥꯕ ꯅꯠꯇꯦꯅꯦ
ꯑꯣ ꯑꯗꯨꯗꯒꯤ ꯑꯃꯨꯛ ꯇꯧ ꯗꯨꯅꯦꯕ ꯑꯗꯨꯗꯒꯤ ꯃꯊꯪ ꯃꯊꯪ ꯇꯧꯗꯣꯏꯅꯦꯕ
ꯍꯥꯥ
ꯑꯁ ꯄꯪꯒ꯭ꯔꯦꯍꯦ ꯅꯪꯁꯨ
ꯁꯤꯡꯉꯤꯍꯦ ꯑꯩꯗꯤ ꯌꯥꯝꯅ
ꯅꯣꯏ ꯕꯕꯥ ꯍꯣꯏꯗꯒꯤ ꯅꯣꯏ ꯅꯣꯏꯒꯤ ꯑꯃꯨꯛ ꯇꯥꯗꯣꯏꯅꯦꯕ ꯍꯥꯏꯕꯅꯤꯗ
ꯃꯥꯅꯦ ꯑꯥ ꯇꯗꯣꯅꯦ ꯑꯩꯈꯣꯏ ꯕꯥꯍꯣꯏꯒꯤꯗꯣ ꯑꯩꯈꯣꯏꯒꯤ ꯑꯃꯨꯛ ꯇꯥꯗꯣꯏꯅꯦ ꯑꯩꯒꯤ ꯑꯃꯨꯛ ꯑꯩꯒꯤ ꯑꯃꯨꯛ ꯏꯆꯤꯟ ꯏꯅꯥꯎꯒ ꯑꯃꯨꯛ ꯌꯦꯟꯅꯍꯧ ꯑꯗꯨꯅꯦꯕ ꯈꯪꯉꯕ ꯃꯊꯪ ꯃꯊꯪ ꯃꯊꯪ ꯃꯊꯪ
ꯑꯗꯒꯤ ꯅꯣꯏ ꯅꯆꯥ ꯅꯁꯨ ꯑꯃꯨꯛ ꯌꯧꯗꯣꯏꯅꯦꯕ
ꯎꯝ ꯏꯆꯥꯏꯁꯨꯗꯗꯤ ꯍꯌꯦꯡ ꯌꯥꯎꯔꯛꯑꯔꯣꯏ ꯆꯨꯝ ꯆꯨꯝ ꯄꯥꯛꯁꯤꯜꯂꯛꯑꯅꯤ ꯅꯣꯏꯖꯨ ꯍꯌꯦꯡ ꯇꯧꯗꯣꯏꯅꯤꯅꯦ ꯅꯣꯏ ꯍꯌꯦꯡ ꯅꯋꯥ ꯑꯥ ꯅꯣꯏ ꯍꯌꯦꯡ ꯅꯌꯨꯝ ꯄꯥꯜꯂꯀꯥꯟꯗꯥꯗ ꯅꯣꯏ ꯅꯣꯏ ꯅꯨꯄꯥꯖꯤꯗꯨꯗ ꯃꯔꯩ ꯇꯧꯗꯣꯏꯅꯦꯕ ꯁꯤ ꯌꯥꯝ ꯂꯧꯍꯧ ꯑꯗꯨ ꯇꯧ ꯀꯥꯏꯅ ꯈꯠꯅꯍꯧꯖꯤꯟꯗꯣꯏꯅꯦ ꯅꯣꯏ ꯅꯨꯄꯤ ꯌꯥꯝ ꯐꯠꯇꯕ ꯄꯥꯋꯥꯂꯛ ꯀꯤꯅꯦ
ꯑꯗꯨꯅꯦ ꯅꯨꯄꯤ ꯅꯨꯄꯤ ꯐꯠꯇ꯭ꯔꯗꯤ ꯅꯨꯄꯥꯁꯨ ꯐꯠꯇꯕꯅꯦꯕ ꯅꯨꯄꯥ ꯐꯔ ꯅꯨꯄꯥꯅ ꯐꯔꯁꯨ ꯅꯨꯄꯤ ꯐꯠꯇ꯭ꯔꯗꯤ ꯐꯠꯇꯕꯅꯤ
ꯃꯥꯅꯤ ꯃꯥꯅꯤ ꯅꯨꯄꯥꯅ ꯐꯅꯤꯌꯥꯝ ꯐꯠꯇ꯭ꯔꯖꯨ ꯅꯨꯄꯤꯅ ꯐꯔꯗꯤꯀꯣ
ꯅꯨꯞ ꯅꯨꯄꯥꯅ ꯐꯔꯖꯨ ꯅꯨꯄꯤꯅ ꯐꯕ ꯂꯩꯕꯅꯤ
ꯑꯗꯩ ꯅꯨꯄꯥ ꯐꯠꯇꯕꯗꯨꯗꯤ ꯂꯥꯏꯌꯦꯕ ꯅꯨꯄꯥ ꯐꯠꯇꯕꯗꯨꯗꯤ ꯂꯥꯏꯌꯦꯕꯀꯣ ꯅꯨꯄꯤꯅ ꯐꯔꯗꯤ ꯂꯣꯏ ꯉꯝꯃꯦꯕ ꯅꯨꯄꯤꯅ ꯑꯦ ꯑꯗꯨ ꯇꯧꯒꯅꯨ ꯐꯠꯇꯦ ꯈꯣꯠ ꯇꯦ ꯍꯥꯏꯕꯗ ꯅꯨꯄꯤ ꯐꯠꯇꯕꯖꯤꯅꯦꯕ ꯈ꯭ꯋꯥꯏ ꯃꯍꯤꯛꯁꯦ
ꯏꯁ ꯅꯨꯄꯥꯁꯨ ꯐꯠꯇꯕ ꯃꯌꯥꯝ ꯂꯩꯔꯤꯗꯨꯅꯤ
ꯅꯨꯄꯥ ꯐꯠꯇ꯭ꯔꯖꯨ ꯑꯩꯅ ꯍꯥꯏꯗꯤ ꯅꯨ ꯄꯤ ꯐꯔꯗꯤ ꯌꯥꯏ ꯍꯥꯏꯕ ꯅꯨꯄꯤꯅ ꯐꯔꯗꯤ ꯑꯦ ꯁꯤ ꯏꯃꯥꯅꯤ ꯏꯆꯥꯅꯤ ꯑꯗꯨꯅꯤ ꯇꯧꯕ ꯌꯥꯗꯦ ꯈꯣꯠꯇ ꯇꯦꯅ ꯅꯨꯄꯤꯅ ꯉꯝꯗꯕ ꯂꯩꯇꯦ ꯍꯥꯏꯗꯨꯅꯤ
ꯎꯝ ꯑꯗꯨꯅꯦ
ꯅꯥꯄꯤꯅ ꯐꯔꯗꯤꯀꯣ
ꯅꯨꯄꯤꯒꯤ ꯈꯨꯠꯇ ꯂꯩꯕꯅꯦꯕ
ꯎꯝ
ꯐꯒꯦ ꯐꯔꯣꯏꯒꯦ ꯍꯥꯏꯕꯗꯣ
ꯑꯗꯨ ꯍꯌꯦꯡ ꯅꯣꯏ ꯅꯣꯏ ꯅꯨꯞ ꯍꯌꯦꯡ ꯍꯌꯦꯡ ꯍꯌꯦꯡ ꯅꯣꯏ ꯅꯣꯏ ꯅꯨꯄꯥꯗ ꯑꯣꯠꯂꯨꯅꯨꯀꯣ
ꯌꯥꯝ ꯍꯩꯕꯩ
ꯅꯪ ꯅꯪ ꯌꯥꯝ ꯈꯪꯉꯦ ꯀꯌꯥꯔꯛ ꯅꯌꯨꯝ ꯅꯪ ꯅꯌꯨꯝ ꯄꯥꯟ
ꯌꯨꯝ ꯌꯨꯝ ꯄꯜꯂ ꯍꯜꯂꯛꯑꯒ ꯂꯩꯔꯤꯅꯤ ꯀꯩꯅꯣ
ꯅꯪ ꯅꯌꯨꯝ ꯄꯥꯜꯂꯨꯔꯕ
ꯑꯩ ꯅꯨꯄꯥꯒꯤ ꯌꯨꯝꯗ ꯆꯟꯅꯗꯕꯒꯤ ꯍꯜꯂꯛꯑꯒ ꯂꯩꯕꯅꯦ ꯑ ꯍꯜꯂꯛꯑꯒ ꯂꯩꯔꯤꯅꯦꯕ
ꯅꯆꯥꯗꯨꯗꯤ ꯀꯅꯥꯗ ꯁꯤꯟꯅꯔꯝꯃꯦ
ꯏꯆꯥꯗꯨꯗꯤ ꯑꯩꯅ ꯆꯦꯜꯂꯒ ꯂꯥꯛꯑꯦ ꯍꯌꯦꯡ ꯆꯥꯎꯔꯀꯥꯟꯗ ꯑꯃꯨꯛ ꯄꯤ ꯄꯤꯈꯤꯅꯤ
ꯀꯥꯏ ꯀꯥꯏꯗ ꯂꯩꯒ꯭ꯔꯦ ꯀꯥꯞꯄ ꯃꯈꯣꯟ ꯇꯥꯗ꯭ꯔꯤꯖꯤꯅ
ꯑꯩꯒꯤ ꯑ ꯃꯄꯥꯥꯜ ꯂꯝꯗ ꯂꯩ ꯍꯜꯂꯑꯒ ꯗ ꯌꯨꯝꯗ ꯂꯩꯕ ꯇꯜꯂꯦꯅ
ꯎꯝ ꯐꯩꯅꯦ ꯑꯗꯨꯗꯤ
ꯎꯝ ꯑꯗꯨꯅꯦ ꯅꯨꯄꯥ
ꯅꯨꯄꯤꯖꯦ ꯅꯨꯄꯤꯖꯦ ꯅꯨꯄꯤꯖꯦ ꯐꯠꯇꯦꯀꯣ ꯃꯍꯥ ꯑꯣꯜꯂꯛꯈꯤꯅꯤꯀꯣ
ꯀꯩ ꯍꯥꯏꯕ
ꯅꯨꯄꯤꯖꯦ ꯌꯥꯝ ꯐꯠꯇꯦꯕ ꯌꯥꯝ ꯑꯣꯜꯂꯛꯈꯤꯅꯦ ꯍꯥꯢꯕ
ꯅꯣꯏ ꯅꯣꯏꯁꯨ ꯇꯧꯅꯤꯀꯣ ꯍꯌꯦꯡ ꯍꯌꯦꯡ ꯅꯣꯏ ꯅꯣꯏꯕꯁꯨ ꯑꯗꯨꯃꯥꯏꯟ ꯇꯧꯔꯛꯀꯅꯤ
ꯑꯁ ꯑꯩ ꯅꯨꯄꯤ ꯊꯤ ꯑꯩ ꯅꯨꯄꯤ ꯊꯤꯔꯔꯣꯏ
ꯀꯤꯔꯣ
ꯀꯤꯔꯦ ꯎꯝ ꯅꯨꯄꯤ ꯊꯤꯗꯧ ꯁꯔꯨꯛꯄꯨꯗꯤ ꯊꯤꯗꯕꯤꯗ ꯂꯩꯖꯔꯒꯦ
ꯅꯨꯄꯤ ꯊꯤꯗꯧ ꯁꯔꯨꯛꯄꯨꯗꯤ ꯀꯩꯅꯣ ꯑ ꯑꯍꯟ ꯂꯃꯟ ꯁꯤꯡ ꯁꯦꯕꯥ ꯇꯧꯔꯒ ꯂꯩꯔꯨꯅꯤ ꯑꯗꯨꯗꯤ
ꯍꯝ ꯍꯦꯜꯄꯔ ꯑꯝ ꯊꯝꯃꯒ
ꯎꯝ ꯅꯪꯅ ꯁꯦꯟ ꯊꯥꯗꯔꯕ ꯑꯗꯨ ꯑꯣꯏꯔꯗꯤ ꯌꯥꯢ
ꯌꯥꯔꯦ ꯑꯣꯀꯦ ꯇꯥꯔꯦ
ꯑꯗꯨꯒ ꯁꯦꯟ ꯊꯣꯛꯇ꯭ꯔꯗꯤ ꯌꯥꯔꯣꯏꯍꯦ
ꯁꯦꯟ ꯊꯣꯛꯇ꯭ꯔꯒꯅ ꯁꯦꯟꯄ꯭ꯔꯗꯣ ꯑꯣꯏ ꯂꯧꯁꯤ ꯆꯠꯂꯥ ꯂꯣꯏꯔꯦ ꯃꯥ ꯄꯩꯁꯥ ꯌꯥꯝꯅ
ꯎꯝ
ꯀꯩꯅꯣ ꯅꯣꯛ ꯏꯗꯣ
ꯍꯦꯜꯄꯔꯗꯣ ꯑꯣꯏꯅ ꯑꯃꯨꯛ ꯂꯧꯁꯤꯜꯂꯗꯤ ꯕꯤꯔꯥ ꯀꯥꯔꯣꯏꯗ꯭ꯔꯣ
ꯀꯥꯔꯣꯏꯗ ꯃꯥꯏ ꯄꯩꯁꯥ ꯄꯤꯗꯧꯗꯣ
ꯑꯣ
ꯅꯪ ꯅꯪ ꯅꯣꯏ ꯅꯆꯤꯟ ꯏꯅꯥꯎ ꯀꯌꯥꯅꯣ
ꯑꯩꯈꯣꯏ ꯏꯆꯤꯟ ꯏꯅꯥꯎꯔꯣ ꯅꯨꯄꯥ ꯑꯍꯨꯝ ꯅꯨꯄꯤ ꯑꯅꯤ
ꯅꯨꯄꯥꯥ ꯀꯌꯥ
ꯂꯨꯄꯥ ꯑꯍꯨꯝ ꯅꯨꯄꯤ ꯑꯅꯤ ꯑꯩꯅ ꯃꯔꯤ ꯁꯨꯕ
ꯑꯩꯈꯣꯏ ꯅꯨꯄꯥ ꯑꯅꯤ ꯅꯨꯄꯤ ꯑꯃ
ꯅꯨꯄꯥ ꯑꯅꯤ ꯅꯨꯄꯤ ꯑꯃ
ꯑꯥ
ꯑꯣ ꯅꯪꯅ ꯑꯍꯟꯔꯣ
ꯑꯠꯇꯦ ꯃꯤꯗꯟꯅꯦ ꯃꯤꯗꯟ
ꯑꯗꯨꯗꯤ ꯃꯤꯗꯝ ꯃꯤꯗꯝꯅꯤꯅꯦ
ꯎꯝ ꯏꯁꯄꯥꯔꯁ ꯊꯣꯛꯆꯖꯅꯤ
ꯅꯪ ꯑꯍꯥꯟꯕ ꯀꯩꯒꯤ ꯃꯤꯗꯟ ꯑꯣꯏꯔꯤꯅꯣ
ꯈꯪꯗꯤꯌꯦ ꯍꯪꯉꯨꯖꯤꯔꯥ
ꯅꯪ ꯍꯟꯅꯥ ꯊꯣꯛꯄꯗꯤ ꯌꯥꯗꯕ
ꯍꯥꯥ
ꯅꯪ ꯅꯪ ꯍꯥꯟꯅ ꯊꯣꯛꯄ ꯌꯥꯗ꯭ꯔꯕ ꯀꯩꯒꯤ ꯃꯤꯗꯜꯗ ꯊꯣꯛꯏꯅꯣ
ꯈꯪꯗꯦ ꯍꯪꯗꯗꯤ ꯌꯥꯔꯣꯏꯗꯣ
ꯅꯪ ꯑꯗꯨ ꯉꯏꯈꯣꯅꯦ ꯅꯪꯗꯤ ꯀꯩꯒꯤꯅꯣ ꯃꯤꯗꯟ ꯗ ꯊꯣꯛ ꯏꯗꯣ
ꯑꯩꯗꯤ ꯑꯍꯟ ꯑꯣꯏꯅꯤꯡꯗꯕꯩꯅꯤ ꯑꯉꯥꯡꯁꯨ ꯑꯣꯏꯅꯤꯡꯗꯕꯒꯤ
ꯑꯣ ꯑꯩꯖꯨ ꯑꯍꯟꯖꯨ ꯑꯣꯏꯅꯤꯡꯇꯥꯕ ꯑꯉꯥꯡꯖꯨ ꯑꯣꯏꯅꯤꯡꯇꯥꯕ ꯑꯗꯨꯏꯅꯤ
ꯑꯁ ꯑꯁ ꯅꯪꯗꯤ ꯑꯩꯒꯤ ꯃꯇꯧ ꯇꯝꯃꯤꯗ
ꯇꯝꯗꯦꯗ
ꯍꯥ
ꯎꯝ
ꯑꯁ ꯍꯤ ꯍꯝ ꯍꯝ ꯍꯝ
ꯌꯥꯝ ꯍꯔꯥꯎꯅ ꯅꯣꯛ ꯏꯀꯣ
ꯂꯣꯏꯔꯒꯗꯧꯔꯕꯅꯤꯅ ꯍꯔꯥꯎꯕ
ꯎꯝ ꯎꯝ ꯃꯥꯅꯤ ꯃꯥꯅꯤ ꯆꯨꯝꯃꯦ ꯍꯔꯥꯎꯕ ꯍꯥꯏꯖꯤꯅ ꯂꯩꯅꯥ ꯀꯨꯟꯊ꯭ꯔꯥꯍꯨꯝꯗꯣꯏ ꯀꯣꯛꯍꯜꯂꯤ ꯀꯣꯇꯤ
ꯎꯝ ꯑꯗꯨꯅꯦ
ꯎꯝ
ꯍꯔꯥꯎꯕ ꯍꯩꯔꯗꯤ ꯄꯨꯟꯁꯤ ꯍꯥꯏꯕ ꯅꯠꯇ꯭ꯔꯣ